ꯍꯜꯂꯣ ꯍꯣꯏ ꯇꯥꯕ꯭ꯔꯣ
ꯑꯣ
ꯍꯣꯏ ꯇꯥꯏꯌꯦ ꯅꯪ ꯇꯥꯕ꯭ꯔꯣ
ꯍꯥꯥ
ꯑꯩꯗꯤ ꯇꯥꯔꯦ ꯅꯍꯥꯟ ꯇꯥꯕ꯭ꯔꯣ
ꯇꯥꯏꯌꯦ ꯌꯥꯝꯅ ꯌꯥꯝꯅ ꯄꯤꯛꯅ ꯇꯥꯏꯌꯦ
ꯑꯣ
ꯅꯪ ꯀꯟꯅ ꯉꯥꯡꯉꯣ
ꯍꯣꯏ
ꯍꯧꯖꯤꯛ ꯇꯥꯕ꯭ꯔꯣ
ꯍꯧꯖꯤꯗꯤ ꯇꯥꯏꯌꯦ
ꯐꯖꯅ ꯇꯥꯕ꯭ꯔꯣ
ꯐꯖꯅ ꯇꯥꯏꯌꯦ ꯅꯪ ꯀ
ꯆꯥꯛ ꯆꯔꯕ꯭ꯔꯣ ꯍꯣꯏ ꯑꯩ ꯇꯣꯄꯤꯛ ꯑꯃ ꯄꯥꯔꯦꯀꯣ
ꯎꯝ ꯁꯥ ꯑꯩꯗꯤ ꯑꯝꯇ ꯄꯥꯗꯦ꯫
ꯑꯣ ꯆꯠ ꯆꯥꯔꯕ꯭ꯔꯣ ꯑꯗꯨꯗꯤ
ꯆꯥꯛ ꯆꯥꯔꯦ ꯅꯪꯗꯤ ꯆꯥꯔꯕꯣ
ꯍꯨꯖꯤꯛꯅ ꯆꯥꯔꯦ ꯂꯣꯏꯔꯦ꯫
ꯀꯩ ꯏꯟꯖꯥꯡ ꯆꯥꯒꯩ
ꯏꯁ꯭ꯀ꯭ꯋꯥꯁꯒ ꯑꯂꯨ
ꯍꯥꯎꯕ꯭ꯔꯣ
ꯑꯗꯨ ꯎ ꯍꯣꯏ ꯍꯋꯦ ꯈꯔ ꯍꯥꯎꯋꯦ ꯃꯣꯔꯣꯛ ꯃꯦꯞꯄꯒ ꯆꯥꯔꯦꯀꯣ꯫
ꯑ ꯅꯗꯤ ꯃꯣꯔꯣꯛ ꯃꯦꯄꯦ
ꯍꯣꯏ ꯑꯩꯒꯤ ꯍꯣꯏ ꯑꯩꯒꯤ ꯏꯅꯥꯄꯤꯁꯤꯡꯅ ꯃꯣꯔꯣꯛ ꯃꯦꯠꯄꯒ ꯊꯝꯈ꯭ꯔꯦ ꯑꯗꯨꯅ‌ꯦ ꯆꯥꯔꯦ꯫
ꯅꯪ ꯃꯣꯔꯣꯛ ꯃꯣꯔꯣꯛ ꯁꯥꯕ ꯃꯥꯜꯂꯦ
ꯍꯣꯏ ꯅ ꯃꯣꯔꯣꯛ ꯄꯥꯝꯕ꯭ꯔꯣ
ꯑꯩꯗꯤ ꯄꯥꯝꯗꯦ
ꯑꯣ ꯃꯣꯔꯣꯛ ꯆꯥꯗꯦꯞ ꯆꯥꯗ‌ꯦꯅ꯫
ꯍꯣꯏ ꯆꯥꯗꯦ
ꯀꯔꯤꯒꯤꯅꯣ꯫
ꯑꯩꯗꯤ ꯆꯈꯥꯎ ꯁꯣꯛꯑꯦ
ꯁꯤꯡꯖꯨꯗ ꯃꯣꯔꫭꯠ ꯌꯥꯏ ꯑꯥ꯫ ꯁꯤꯡꯖꯨꯗ ꯃꯔꯣꯠ ꯍꯥꯞꯄꯅ ꯁꯤꯡꯖꯨ ꯆꯥꯔꯦꯗꯤꯦ
ꯑꯩꯗꯤ ꯃꯣꯔꯣꯛ ꯃꯌꯥꯝ ꯆꯥꯕ ꯌꯥꯗꯦ꯫
ꯑꯣ ꯑꯣ ꯈꯔ ꯈꯔꯗꯤ ꯌꯥꯏꯌ‌ꯦꯀꯣ꯫
ꯍꯣꯏ ꯈꯤꯇꯪ ꯈꯤꯇꯪꯗꯤ ꯌꯥꯏ
ꯅꯪ ꯄ꯭ꯔꯣꯕ꯭ꯂꯦꯝ ꯂꯥꯛꯕ꯭ꯔꯣ ꯉꯁꯥꯏꯒꯤ
ꯑ ꯂꯩꯌꯦ
ꯑꯣ ꯑꯗꯨꯅꯦ
ꯅꯪꯗꯤ ꯂꯩꯇꯕ꯭ꯔꯣ
ꯑꯥꯏꯗꯤ ꯂꯥꯠꯇ‌ꯦ꯫ ꯗꯤ ꯃꯁꯥ ꯉꯥꯏꯔꯀ
ꯑꯩꯗꯤ ꯄ꯭ꯔꯣꯕ꯭ꯂꯦꯝ ꯃꯌꯥꯝ ꯂꯩꯌꯦ
ꯅꯪ ꯂꯥꯁ ꯇꯥꯏꯝ ꯑꯩꯉꯣꯟꯗ ꯍꯥꯏꯔꯤꯀꯣ ꯅꯪꯒꯤ ꯏꯃꯥꯟꯅꯨꯕꯤ ꯅꯨꯄꯤ ꯑꯃꯗꯣ ꯄ꯭ꯔꯣꯕ꯭ꯂꯦꯝ ꯂꯌꯦ ꯃꯥꯒꯤ ꯏꯁꯇꯣꯔꯤꯗꯣ ꯑꯩꯉꯣꯟꯗ ꯍꯥꯏꯕꯤꯒꯦ ꯍꯥꯏꯌꯦꯀꯣ ꯍꯥꯏꯕꯤꯌꯣ ꯍꯧꯖꯤꯛ ꯇꯥꯕꯤꯌꯣ
ꯑꯣ ꯑꯩꯒꯤ ꯏꯅꯥꯎꯅꯨꯄꯤꯗꯣ ꯃꯥꯗꯣ ꯑꯣ ꯄꯤ ꯁꯤ ꯑꯣ ꯂꯩꯕꯗꯣ
ꯑꯣ ꯄꯤ ꯁꯤ ꯑꯣ ꯗꫭ ꯀꯩꯅꫭ
ꯄꯤꯁꯣꯗ ꯄꯦꯔꯠ ꯇ ꯆꯥꯡ ꯅꯥꯏꯗꯅ ꯑꯗꯨꯝ ꯔꯤꯒꯨꯂꯔ ꯑꯣꯏꯗꯅ ꯂꯥꯛꯄꯗꯣ
ꯑꯣ
ꯑꯗꯨꯗꯨꯒꯤ ꯃꯥꯒꯤ ꯑꯦꯛ ꯃꯌꯥꯝꯗꯣ ꯀꯥꯏꯗꯕꯤꯗ ꯄꯨꯛꯇ ꯂꯣꯏꯅꯃꯛ ꯂꯩꯔꯦꯕ
ꯑꯣ
ꯑꯗꯨ ꯀꯥꯏꯔꯛꯀꯥꯟꯗ ꯄꯦꯔꯦꯠ ꯂꯥꯛꯇꯣꯏꯅꯦ ꯃꯥꯗꯤ ꯀꯥꯏꯗꯕꯤꯗ ꯂꯩꯕꯒꯤ ꯗꯣꯛꯇꯔꯗ ꯆꯠꯂꯒ ꯒꯨꯂꯤꯗꯣ ꯆꯥꯔꯒ ꯃꯥꯗꯤ ꯑꯗꯨ ꯀꯥꯏꯍꯜꯂꯦ ꯑꯗꯨꯒ ꯄꯦꯔꯠꯇꯣ ꯀꯨꯗꯤ ꯆꯥꯔ ꯆꯥꯔꯒ ꯂꯥꯛꯍꯜꯂꯦ
ꯑꯣ ꯌꯥꯝꯅ ꯅꯨꯡꯁꯤꯌꯦ ꯀꯣ
ꯍꯣꯏ ꯑꯗꯨꯒ ꯃꯥꯒꯤ ꯃꯁꯛꯇꯨꯖ ꯀꯣ
ꯍꯣꯏ
ꯎꯝ ꯃꯨꯁꯇꯥꯛ ꯃꯌꯥꯝ ꯍꯧꯕꯗꯣ ꯐꯦꯁ ꯐꯦꯁꯀꯤ ꯍꯤꯌꯥꯔ ꯍꯧꯋꯦ ꯑꯗꯨꯒ ꯄꯤꯝꯄꯜꯁꯨ ꯃꯌꯥꯝ ꯇꯧꯋꯦ
ꯃꯨꯁꯇꯥꯛ
ꯑꯦ ꯑꯗꯨ ꯑꯗꯨꯗꯨꯒꯤ ꯄꯤ ꯁꯤ ꯑꯣ ꯂꯩꯕꯒꯤ ꯑꯗꯨꯝꯕꯗꯣ ꯃꯌꯥꯝ ꯇꯧꯋꯦ ꯃꯥꯒꯤ ꯃꯃꯥꯏꯗ
ꯅꯨꯡꯁꯤꯌꯦ ꯑꯗꯨ ꯅꯪꯅ ꯍꯥꯏꯗꯦꯀꯣ ꯄꯤ ꯁꯤꯌꯨꯒꯤ ꯐꯨꯜ ꯐꯣꯝ ꯑꯩꯉꯣꯟꯗ ꯍꯥꯏꯗꯦ
ꯄꯣꯂꯤ ꯄꯣꯂꯤꯁꯤꯁꯇꯤꯛ ꯑꯣꯕꯦꯔꯤꯌꯦꯟ ꯁꯤꯟꯗ꯭ꯔꯣꯝ
ꯁꯤꯁ ꯂꯥꯏꯕꯗꯨ ꯀꯣ
ꯑꯥ
ꯁꯤꯁꯂꯥꯏꯕꯗꯤꯅꯤ
ꯍꯣꯏ ꯃꯆꯥ ꯃꯆꯥ ꯃꯆꯥ ꯃꯆꯥ ꯂꯩꯕ
ꯍꯣꯏ ꯑꯗꯨ ꯃꯉꯣꯟꯗ ꯍꯥꯏꯕꯤꯌꯣ ꯑꯥ ꯏꯁꯤꯡ ꯏꯁꯤꯡꯗꯣ
ꯃꯌꯥꯝ ꯊꯥꯔꯣ ꯍꯥꯏꯕꯤꯌꯣꯀꯣ ꯐꯖꯅ ꯊꯥꯔꯣ ꯍꯥꯏꯕꯤꯌꯣ
ꯍꯣꯏ ꯍꯥꯏꯕꯤꯒꯦ ꯃꯥ ꯃꯌꯥꯝꯗꯤ ꯊꯛꯑꯦꯀꯣ ꯃꯥꯗꯣ
ꯍꯣꯏ ꯑꯗꯨ ꯃꯥꯒꯤ ꯐꯦꯁꯇꯁꯨ ꯑꯥꯝ ꯃꯦꯀꯞꯒꯨꯝꯕ ꯇꯧꯒꯅꯨ ꯍꯥꯏꯕꯤꯌꯨ
ꯍꯣꯏ ꯍꯥꯏꯕꯤꯒꯦ ꯑꯗꯣ ꯃꯥꯗꯣ ꯏꯁꯤꯡ ꯃꯌꯥꯝꯅ ꯊꯛꯑꯁꯨ ꯃꯥꯒꯤ ꯃꯥꯗꯣ ꯊꯥꯏꯅ ꯑꯥ ꯑꯉꯥꯡ ꯑꯣꯏꯔꯤꯀꯥꯟꯗ ꯌꯨꯔꯤꯟꯒꯤ ꯄ꯭ꯔꯣꯕ꯭ꯂꯦꯝꯁꯨ ꯂꯩꯕꯅꯦꯕ ꯑꯗꯨꯗꯨꯒꯤ ꯃꯥꯗꯣ ꯇꯨ ꯌꯔꯁꯇ ꯑꯣꯄꯔꯦꯁꯟ ꯇꯧꯋꯦ ꯑꯗꯨꯒꯤ ꯌꯨꯔꯤꯟꯒꯤ ꯄ꯭ꯔꯣꯕ꯭ꯂꯦꯝꯗꯣ ꯏꯁꯤꯡ ꯃꯌꯥꯝ ꯊꯛꯑꯒ ꯃꯥꯗꯣ ꯌꯨꯡ ꯅꯝꯕꯔ ꯋꯥꯟ ꯇꯧꯅꯤꯡꯉꯗꯤꯀꯣ ꯃꯥꯗꯣ ꯌꯥꯝꯅ ꯌꯥꯝꯅ ꯋꯥꯕꯗꯣ ꯅꯝꯕꯔ ꯋꯥꯟ ꯇꯧꯕꯗ ꯌꯥꯝꯅ ꯑꯃ ꯌꯥꯝꯅ ꯅꯥꯕꯗꯣ ꯑꯗꯨ ꯇꯧꯋꯦ
ꯑ ꯅꯨꯡꯁꯤ ꯑꯗꯣ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
ꯅꯪꯒꯤ ꯏꯃꯥꯅꯕꯤꯁꯨ꯫
ꯑꯩꯒꯤ ꯏꯅꯥꯎꯅꯨꯄꯤꯁꯨ ꯅꯨꯡꯁꯤꯕꯅꯦꯀꯣ꯫
ꯍꯣꯏ ꯌꯥꯝꯅ ꯋꯥꯕ ꯃꯥꯜꯂꯦ꯫
ꯍꯣꯏ ꯍꯣꯏ ꯌꯥꯝꯅ ꯋꯥꯏꯑꯦ ꯃꯥꯗꯣ ꯑꯥ꯫ ꯌꯥꯝꯅ ꯅꯥꯕꯒꯤꯀꯣ
ꯍꯣꯏ꯫ ꯑꯗꯨ ꯑꯩꯗꯤ ꯏꯃꯣꯁꯟꯅꯜ ꯑꯣꯏꯔꯦ ꯂꯤꯁꯟ ꯇꯧꯕꯒ ꯃꯥꯒꯤ ꯏꯁꯇꯣꯔꯤꯗꯣ
ꯑꯥ
ꯅꯨꯡꯁꯤꯌꯦ꯫
ꯅꯪꯒꯤ ꯅꯅꯧꯎꯕꯤꯗꯤ ꯀꯦꯝ ꯑ ꯀꯞꯁꯤꯔꯥ ꯅꯪ ꯀꯞꯄꯣ ꯑꯩ ꯊꯦꯝꯕꯤꯒꯦ
ꯅꯠꯇꯦ ꯑꯦ ꯃꯥꯗꯣ ꯑꯩꯉꯣꯟꯗ ꯂꯥꯏꯔꯗꯤ ꯑꯩꯛ ꯀꯞꯅꯤꯡꯉꯦ ꯑꯗꯨ ꯃꯥꯗꯤ ꯍꯧꯖꯤꯛ ꯂꯩꯇ꯭ꯔꯦ ꯑꯩꯉꯣꯟꯗ
ꯍꯣꯏ ꯃꯥꯒꯤ ꯃꯥꯒꯤ ꯃꯃꯥꯗꯣ ꯌꯥꯝ ꯀꯞꯄꯦ
ꯑꯣ ꯍꯣꯏ ꯅꯨꯡꯁꯤꯌꯦ ꯃꯃꯥꯕꯨꯁꯨ ꯃꯥꯒꯤ ꯐꯥꯗꯔ ꯂꯥꯏꯕ꯭ꯔꯣ ꯄꯄꯥ ꯂꯥꯏꯕ꯭ꯔꯣ
ꯄꯄꯥ ꯂꯩꯌꯦ
ꯑꯣ ꯃꯥꯒꯤ ꯃꯃꯥ ꯄꯄꯥꯁꯨ ꯍꯥꯏꯗꯤꯗꯣ ꯀꯣ ꯌꯥꯝꯅ ꯅꯨꯡꯁꯤꯌꯦ ꯋꯥꯔꯤ ꯇꯧꯕ ꯃꯥꯜꯂꯦ ꯃꯉꯣꯟꯕꯨ
ꯍꯣꯏ ꯃꯉꯣꯟꯗ ꯃꯉꯣꯟꯗ ꯌꯥꯝ ꯂꯨꯅ ꯇꯧꯋꯦ ꯑꯗꯨꯗꯨꯒ ꯑꯗꯨꯃꯥꯏꯅ ꯅꯥꯏꯌꯦꯦ ꯃꯥꯗꯣ ꯑꯗꯨ ꯅꯥꯏꯌꯦꯦ ꯍꯥꯏꯕꯗ ꯀꯞꯄꯦ
ꯑꯗꯨꯅꯦ ꯑꯗꯨ ꯅꯪ ꯉꯁꯤꯒꯤ ꯀ꯭ꯂꯥꯁ ꯇꯦꯁꯀꯤ ꯄꯥꯔꯕ꯭ꯔꯣ
ꯑꯩꯗꯤ ꯀ꯭ꯂꯥꯁ ꯇꯦꯁꯀꯤ ꯄꯥꯗꯦ ꯑꯩꯗꯤ ꯃꯤꯉꯣꯟꯗꯒꯤ ꯁꯤꯟꯒꯅꯤ
ꯑꯣ ꯀꯅꯥꯒꯤ
ꯑꯩꯒꯤ ꯕꯦꯟꯁ ꯅꯣꯏꯒꯤ ꯕꯦꯟꯁꯇ ꯐꯝꯃꯤꯟꯅꯕ ꯃꯤꯗꯣ
ꯍꯣꯏ ꯍꯣꯏ
ꯑꯗꯨꯒ ꯅꯣꯏꯒꯤ ꯕꯦꯟꯁꯀꯤ ꯃꯃꯥꯡꯗ ꯐꯝꯃꯤꯟꯅꯕ ꯃꯤꯗꯣ
ꯍꯣꯏ
ꯃꯣꯏ ꯃꯣꯏꯗꯤ ꯃꯣꯏꯗꯒꯤ ꯑꯩꯅ ꯀꯣꯄꯤ ꯇꯧꯒ ꯁꯤꯟꯒꯅꯤ
ꯑꯣ ꯐꯔꯦ ꯐꯔꯦ ꯃꯤ ꯑꯃ ꯃꯤ ꯑꯃꯗꯣ ꯄꯥꯔꯦ
ꯍꯣꯏ ꯅꯣꯏꯗꯤ ꯑꯗꯨꯗ ꯑꯗꯨꯒꯤ ꯕꯦꯟꯁꯇꯨꯗ ꯑꯗꯨꯝ ꯐꯝꯒꯗ꯭ꯔꯥ
ꯅꯠꯇꯦ ꯑꯩ ꯑꯩꯗ ꯑꯩꯒꯤ ꯕꯦꯟꯁꯗꯣ ꯍꯣꯏ ꯍꯣꯏ ꯑꯥ ꯌꯦꯁꯇꯔꯗꯦ ꯐꯝꯔꯒ ꯕꯦꯡꯇ ꯑꯩ ꯉꯁꯤꯁꯨ ꯐꯝ ꯐꯝꯔꯅꯤ
ꯑꯣ ꯌꯦꯁꯇꯗꯤ ꯐꯝꯕꯗꯣ
ꯎꯝ
ꯑꯣ ꯑꯗꯨꯗꯤ ꯑꯩꯗꯤ ꯀꯣꯄꯤ ꯇꯧꯕ ꯐꯪꯉꯔꯣꯏ
ꯑꯗꯨꯅꯦ ꯑꯣꯖꯥ ꯂꯩꯇ꯭ꯔꯗꯤ ꯂꯩꯇꯦꯗꯤ ꯀꯣꯄꯤ ꯇꯧꯔꯣ ꯑꯗꯨ ꯂꯥꯛꯑꯦꯗꯤ ꯈꯟꯗꯦ
ꯍꯣꯏ ꯂꯩꯔꯗꯤ ꯑꯩꯒꯤ ꯕꯦꯟꯁꯇꯣ ꯇꯣꯉꯥꯟꯅ ꯊꯥꯏꯌꯦꯅ ꯅꯥꯀꯟꯗ
ꯍꯣꯏ
ꯑꯗꯨꯅ ꯅꯥꯀꯟꯗ ꯊꯥꯕꯅꯤ
ꯍꯣꯏ ꯑꯗꯨ ꯇꯣꯄꯤꯛ ꯑꯍꯨꯝ ꯍꯥꯏꯌꯦꯀꯣ ꯑꯗꯨ ꯇꯣꯄꯤꯛ ꯑ ꯑ ꯑꯅꯤꯗ ꯇꯦ ꯏꯁꯄꯗꯥ ꯂꯥꯏꯑ ꯑꯗꯨ ꯇꯨꯄꯤꯗ ꯀꯗꯥ ꯂꯥꯏꯑꯦ ꯈꯟꯗ
ꯑꯁꯥꯅꯦ ꯖꯦꯔꯌꯥꯇꯤꯛ ꯅꯔꯁꯤꯡꯅꯦ ꯑꯦꯝ
ꯑꯦꯝꯗꯤ ꯑꯦꯝꯗꯤꯖꯤ
ꯑꯦꯝ ꯗꯤ ꯖꯤ ꯄꯤꯗꯤ ꯀꯗꯥꯏꯗ ꯌꯥꯎꯒꯦ ꯈꯪꯗꯦ
ꯈꯟꯗꯦ ꯎꯁꯨ ꯎꯗꯦ ꯇꯦꯛꯁꯄꯨꯠꯗꯁꯨ ꯑꯩꯈꯣꯏ ꯂꯣꯏꯅꯃꯛ ꯎꯗꯦ ꯎꯗꯦ ꯍꯥꯏꯌꯦ
ꯑꯩꯒꯤꯗꯤ ꯉꯔꯥꯡ ꯃꯦꯝ ꯕꯁꯟꯇꯤꯒꯤ ꯁꯥꯏꯟ ꯐꯪꯈ꯭ꯔꯦ
ꯐꯪꯈ꯭ꯔꯦꯕꯣ
ꯎꯝ
ꯑꯁꯦꯡꯕ
ꯍꯣꯏ
ꯌꯣ ꯑꯗꯨ ꯅꯪ ꯗꯥꯏꯇꯔꯤ ꯎꯝ
ꯁꯦꯛꯃꯥꯏꯒꯤꯗꯣ ꯕꯥꯅ ꯁꯥꯏꯟ ꯂꯣꯏꯅꯃꯛ ꯄꯤꯈ꯭ꯔꯦ ꯑꯩꯗꯤ
ꯑꯣ ꯐꯔꯦ ꯐꯔꯦ
ꯒꯤꯗꯤ ꯇꯨꯗꯦ ꯁꯞꯃꯤꯠ ꯇꯧꯑꯣ ꯍꯥꯏ
ꯑꯣ ꯑꯗꯨ ꯅꯥꯟꯗꯥꯏꯇꯔꯤ ꯍꯤꯁꯇ꯭ꯔꯤꯒꯨꯝꯕ ꯏꯕ꯭ꯔꯣ
ꯑꯦꯏ
ꯑꯣ ꯀꯔꯤ ꯀꯔꯤ ꯏꯌꯦ
ꯃꯤꯛꯁ ꯗꯥꯏꯠ ꯏꯌꯦ ꯑꯗꯨꯒ ꯚꯦꯖꯤꯇꯦꯕꯜ ꯍꯥꯏꯔꯒ ꯂꯦꯛ ꯑꯣꯐ ꯃꯤꯠꯁꯨ ꯏꯌꯦ
ꯀꯅꯥ ꯀꯅꯥꯕꯨ ꯎꯔꯒ ꯏꯔꯦꯅꯥꯥꯟ
ꯎꯝ ꯑꯩꯅ ꯏꯁꯇꯥꯐ ꯔꯨꯝꯗ ꯆꯪꯕꯗ ꯃꯥꯅ ꯑꯗꯨ ꯏꯌꯣꯅ ꯍꯥꯏꯕꯒꯤ ꯏꯌꯦ
ꯑꯣ ꯑꯩꯁꯨ ꯀꯣꯄꯤ ꯇꯧꯒꯦꯀꯣ
ꯇꯧꯋꯣ ꯇꯧꯋꯣ
ꯎꯝ
ꯍꯥꯏꯗꯤ ꯑꯗꯨꯗꯤ ꯋꯥꯏ ꯁꯪꯈ꯭ꯔꯦ ꯑꯩꯉꯣꯟꯗ ꯊꯕꯛ ꯀꯣꯝꯈ꯭ꯔꯦ ꯑꯗꯨꯒꯤꯗꯤ ꯁꯨꯃꯥꯏꯟ ꯄꯤꯈ꯭ꯔꯕꯅꯤꯅ
ꯍꯣꯏ ꯆꯨꯝꯃꯦ
ꯑꯗꯨ ꯍꯥꯏꯌꯦꯦ ꯅꯣꯏꯒꯤ ꯅꯅꯥꯎꯅꯨꯄꯤꯅ ꯍꯥꯏꯌꯦ ꯑꯩꯉꯣꯟꯗ ꯂꯥꯁꯇ ꯁꯤꯜꯂꯒ ꯂꯥꯁꯇ ꯀꯣꯄꯤ ꯇꯧꯔꯒ ꯄꯤꯈ꯭ꯔꯒ ꯁꯥꯏꯟ ꯐꯥꯔꯁꯇ ꯐꯪꯉꯦꯅ
ꯍꯥ ꯃꯥꯟꯅ ꯍꯥꯏꯕ꯭ꯔꯣꯁꯨ ꯃꯥꯏꯅ
ꯍꯥꯏꯒꯤ ꯅꯪꯒꯤ ꯃꯅꯥꯎꯅꯨꯄꯤꯗꯣ ꯑꯗꯨꯅ ꯍꯥꯏꯌꯦꯁꯄꯦ ꯎꯄꯗꯣ
ꯑꯥ ꯐꯅꯤ ꯑꯣꯏꯔꯦꯀꯣ
ꯍ ꯃꯥꯅ ꯂꯥꯁꯇꯁꯨ ꯂꯩ ꯑꯗꯨꯗꯨꯒ ꯃꯥꯗꯤ ꯐꯥꯔꯁꯇ ꯁꯥꯏꯟ ꯐꯪꯈ꯭ꯔꯦ ꯌꯥꯝ ꯐꯩꯌꯦꯅ ꯍꯥꯏꯌꯦ
ꯍꯣꯏ ꯍꯣꯏ ꯆꯨꯝꯃꯦ ꯐꯔꯦ ꯐꯔꯦ ꯑꯗꯨ ꯃꯦꯝꯕꯔꯁꯤ ꯑꯗꯨ ꯑꯩꯈꯣꯏꯒꯤ ꯀꯝꯃꯌꯨꯅꯤꯇꯤꯒꯤ ꯑꯣꯖꯥꯗꯣ
ꯑꯥ
ꯍꯣꯢ ꯎꯝ ꯅꯈꯣꯏꯕꯨ ꯅꯨꯡꯁꯤꯌꯦꯀꯣ ꯑꯩꯈꯣꯏꯕꯨꯗꯤ ꯅꯨꯡꯁꯤꯗꯦ
ꯅꯨꯡꯁꯤꯗꯦ ꯅꯨꯡꯁꯤꯗꯦ
ꯅꯠꯇꯦ ꯅꯈꯣꯏꯕꯨ ꯅꯨꯡꯁꯤꯌꯦ ꯑꯩ ꯈꯪꯉꯦ
ꯅꯨꯡꯁꯤꯗꯦ ꯃꯥꯗꯤ ꯑꯩꯉꯣꯟꯗ ꯑꯗꯨꯝ ꯉꯥꯡꯕꯅꯦ
ꯅꯠꯇꯦ ꯅꯨꯡꯁꯤꯌꯦ ꯑꯩ ꯅꯨꯡꯁꯤꯗꯦ ꯍꯥꯏꯒꯨꯅꯨ ꯅꯪꯁꯨ ꯈꯪꯉꯦ
ꯅꯨꯡꯁꯤꯌꯦ ꯑꯩꯈꯣꯏꯕꯨꯗꯤ ꯅꯨꯡꯁꯤꯗꯦ ꯃꯥꯗꯤ
ꯍꯣꯏ ꯃꯥꯗꯤ ꯃꯥꯗꯤ ꯑꯩ ꯌꯥꯝ ꯅꯨꯡꯁꯤꯕꯅꯦꯀꯣ
ꯍꯣꯏ ꯅꯨꯡꯁꯤꯌꯦ
ꯎꯝ ꯑꯩꯉꯣꯟꯗ ꯌꯥꯝꯅ ꯅꯨꯡꯁꯤ ꯍꯥꯏꯕꯅꯦ ꯃꯥꯅ ꯀꯝꯃꯌꯨꯅꯤꯇꯤꯒꯤ ꯑꯣꯖꯥꯗꯨꯅ ꯑꯩ ꯌꯥꯝ ꯅꯨꯡꯁꯤ ꯍꯥꯏꯕꯅꯦ
ꯍꯣꯏ ꯅꯨꯡꯁꯤꯌꯦ ꯑꯩꯗꯤ ꯑꯁꯦꯡꯕꯅ ꯍꯥꯏꯌꯦ ꯃꯤ ꯑꯥꯏꯇꯩꯗꯁꯨ ꯍꯪꯉꯨ ꯂꯣꯏꯅꯃꯛ ꯈꯪꯉꯦ ꯑꯗꯨ
ꯅꯪꯗꯤ ꯗ꯭ꯔꯦꯁ ꯂꯣꯏꯁꯤꯟꯈꯤꯔꯣꯏꯗ꯭ꯔꯣ
ꯍꯣꯏ ꯄꯨꯡ ꯀꯌꯥ ꯇꯥꯥꯔꯦ
ꯄꯨꯡ ꯈꯔ ꯇꯥꯔꯦ
ꯍꯧꯖꯤꯛꯇꯣ ꯑꯣ ꯅꯥꯏꯟ ꯊꯥꯔꯇꯤ ꯁꯚꯦꯟ ꯑꯣꯏꯔꯦꯀꯣ
ꯍꯥꯥ
ꯅꯥꯏꯟ ꯊꯥꯔꯇꯤ ꯁꯚꯦꯟ
ꯑꯥ
ꯍꯣꯏ ꯍꯣꯏ ꯍꯧꯖꯤꯛ ꯗ꯭ꯔꯦꯁꯅ ꯑ ꯗ꯭ꯔꯦꯁ ꯇꯧꯒꯦ
ꯇꯧꯑꯣ ꯅꯪ ꯆꯪꯉꯕꯣ
ꯀꯔꯤ
ꯅꯪꯗꯣ ꯔꯨꯝꯗ ꯆꯪꯉꯕꯣ
ꯍꯣꯏ ꯆꯪꯈ꯭ꯔꯦ
ꯇ꯭ꯔꯦꯁ ꯁꯦꯆꯟꯂꯣꯛꯣ
ꯍꯣꯏ ꯍꯣꯏ
ꯗ꯭ꯔꯦꯁ ꯗ꯭ꯔꯦꯁ ꯋꯦꯔ ꯇꯧꯒꯦ
ꯇꯑꯣ
ꯍꯣꯏ ꯅꯪꯗꯤ ꯂꯣꯏꯔꯕꯣ
ꯑꯩꯗꯤ ꯂꯣꯏꯔꯦ ꯁꯝ ꯁꯝꯂ ꯄꯨꯜꯂꯒ ꯂꯣꯏꯔꯦ
ꯑꯣ
ꯁꯝꯗꯤ ꯄꯨꯟꯗ꯭ꯔꯤ ꯅꯪꯒꯤ ꯁꯝꯗꯣ ꯍꯥꯠꯂꯣꯀꯣ ꯀꯣꯝ ꯇꯧꯑꯣꯀꯣ
ꯍꯣꯏ ꯑꯩꯗꯤ ꯀꯣꯝ ꯇꯧꯅꯤꯡꯗꯦ ꯁꯝꯗꯣ
ꯄꯥꯃꯨꯣꯏꯀꯣ ꯅꯪ ꯀꯣꯝ ꯇꯧꯗ꯭ꯔꯦ
ꯇꯜꯂꯦ ꯑꯩꯗꯤ
ꯀꯩꯒꯤꯅꯣ
ꯑꯗꯨ ꯑꯩꯒꯤ ꯏꯁꯝꯗꯣ ꯂꯣꯟ ꯑꯣꯏꯔꯗꯤ ꯑꯩꯗꯤ ꯀꯣꯝ ꯇꯧꯅꯤꯡꯗꯦ ꯋꯥꯔꯦ
ꯅꯪꯒꯤ ꯅꯪꯒꯤ ꯕꯣꯏ ꯐ꯭ꯔꯦꯟꯗ ꯀꯣꯝ ꯇꯧꯍꯜꯂꯣ ꯃꯥꯅ ꯅꯪꯉꯣꯟꯗ ꯁꯝ ꯁꯥꯡꯍꯜꯂꯣ ꯍꯥꯏꯗꯥꯏ
ꯍꯣꯏ ꯑꯗꯨꯝ ꯑꯗꯨꯃꯥꯗꯤ ꯍꯧꯖꯤꯛ ꯂꯩꯇ꯭ꯔꯤ
ꯃꯥꯗꯤ ꯀꯥꯏꯗ ꯂꯩꯒꯦ
ꯃꯥꯗꯣ ꯑꯥ ꯃꯥꯗꯣ ꯃꯥꯒꯤ ꯌꯨꯝ